ꯍꯂꯣ
ꯀꯩꯗꯧꯏꯅꯣ
ꯍꯤꯞꯄꯤꯌꯦ ꯅꯪꯅ ꯀꯩꯗꯩꯕ
ꯎꯏꯔꯝꯕ
ꯅꯪ ꯇꯞꯄꯥꯏ ꯑꯥꯁꯤꯜꯂꯒ ꯇꯨꯝꯃꯤ ꯑꯣꯏꯔꯝꯅꯤ
ꯃꯥꯏꯔꯦꯟ ꯊꯣꯡꯕꯅꯤ ꯀꯩꯅꯣ
ꯈꯥ ꯐꯨꯖꯤꯟꯒ꯭ꯔꯕꯥ
ꯎꯝ ꯋꯦꯠ ꯍꯟꯊꯔꯛꯄꯒꯤ ꯍꯔꯥꯎꯕ ꯐꯣꯡꯗꯣꯛꯏ
ꯍꯟꯊꯔꯛꯄꯒꯤ ꯍꯔꯥꯎ ꯐꯣꯡꯗꯣꯛꯄ ꯑꯣꯏꯅ ꯈꯔ ꯑꯃꯨꯛ ꯐꯨꯖꯤꯟꯒꯔꯦꯕ ꯑꯗꯨꯗꯤ ꯑꯩ ꯑꯝꯇ ꯁꯥꯥꯏꯂꯦꯟ ꯊꯝꯒꯦ ꯑꯩꯒꯤꯁꯤ
ꯑꯩꯒꯤ ꯐꯣꯟꯒꯤ ꯑꯃ ꯃꯦꯁꯦꯖ ꯂꯥꯛꯄꯁꯦ ꯁꯤꯁꯦ ꯅꯉꯣꯟꯗ ꯇꯥꯔꯝꯅꯤꯅꯦ ꯗꯨꯠ ꯗꯨꯠ
ꯎꯝ ꯑꯩꯗꯤ ꯑꯩꯉꯣꯟꯗꯔꯅꯥ
ꯅꯠꯇꯦ ꯑꯗꯣ ꯅꯪꯒꯤ ꯇꯨꯡꯒꯤꯗꯣ ꯌꯥꯝ ꯂꯥꯡꯉꯦ ꯗꯨꯃꯥꯏꯅ ꯇꯧꯔꯗꯤ ꯌꯥꯔꯔꯣꯏ
ꯈꯔ ꯂꯩꯊꯧ ꯍꯥꯏꯌꯣ ꯌꯥꯝ ꯀꯟꯅ ꯇꯥꯏꯌꯦꯕ ꯇꯥꯗ꯭ꯔꯦ ꯇꯥꯗ꯭ꯔꯦ ꯌꯥꯔꯦ ꯌꯥꯔꯦ
ꯎꯝ
ꯎꯝ ꯅꯪ ꯇꯨꯏꯁꯟ ꯆꯠꯂꯣꯏꯗ꯭ꯔꯣ
ꯆꯠꯇꯣꯏꯅꯦ ꯄꯨꯡ ꯑꯍꯨꯝ ꯅꯪꯅꯕ ꯉꯔꯥꯡꯁꯨ ꯆꯠꯇꯦ ꯀꯣꯜ ꯇꯧꯔꯛꯄꯗꯣ ꯑꯩꯅ ꯁꯥꯏꯂꯦꯟ ꯊꯝꯕꯩ ꯇꯥꯍꯧꯗ꯭ꯔꯕ
ꯇꯧꯅꯤ ꯉꯔꯥꯡ ꯉꯔꯥꯡꯗꯤ ꯅꯨꯡꯉꯥꯏꯔꯛꯄ꯭ꯔꯣ ꯆꯠꯄꯗꯣ
ꯅꯨꯡꯉꯥꯏ ꯂꯝꯕꯤ ꯃꯄꯥꯟꯗ ꯂꯩꯕꯅꯦ ꯍꯥꯎꯁꯨ ꯂꯣꯏ ꯍꯥꯎꯋꯦꯉꯣ
ꯌꯥꯝ ꯇꯥꯡꯕꯗꯤ ꯑꯣꯏꯗꯕ꯭ꯔꯥ
ꯑꯣꯏꯗꯦ ꯈꯣꯏ ꯆꯥꯏꯗꯣ ꯑꯗꯨꯁꯤꯡꯗꯣ ꯄꯨꯂꯞꯅ ꯎꯝ ꯃꯔꯤ ꯑ ꯑꯃꯒ ꯆꯃꯥꯄꯟ
ꯌꯥꯝ ꯗꯨꯗꯤ ꯀꯩꯁꯨ ꯌꯥꯝ ꯇꯥꯡꯕ ꯑꯣꯏꯗꯦ ꯅꯠꯇ꯭ꯔꯥ
ꯎꯝ ꯕꯔꯥ ꯕꯔꯥꯗ ꯂꯨꯄꯥ ꯆꯍꯨꯝ ꯆꯪꯉꯦ
ꯆꯪꯅꯤꯌꯦ ꯑꯩꯅ ꯍꯥꯏꯔꯦ ꯅꯣꯏꯅ ꯅꯍꯥꯟꯃꯨꯛ ꯆꯠꯄꯗꯣ ꯑꯁꯤꯒꯤ ꯑꯈꯣꯏꯒꯤ ꯇꯗꯤꯝ ꯂꯥꯏꯟꯖꯤꯗ ꯂꯩꯕ ꯑꯣꯏꯔꯒꯗꯤ ꯑꯃꯨꯛ ꯐꯕ ꯅꯣꯏꯅ ꯆꯠꯂꯤꯗꯣ ꯑꯃꯨꯛ ꯑꯁꯣꯝ ꯋꯥꯡꯈꯩꯔꯣꯝ ꯕꯅꯤꯅꯅꯦ ꯍꯥꯏꯗꯤ ꯍꯥꯏꯗꯤ ꯂꯝꯗꯣ ꯑꯃꯨꯛ ꯈꯔ ꯆꯠꯂꯒ ꯂꯩꯌꯦꯕ
ꯎꯝ ꯍꯪꯒꯥꯠ ꯍꯟꯗꯥ ꯃꯤ ꯑꯃꯗ ꯂꯨꯄꯥ ꯌꯥꯡꯈꯩ
ꯗꯨꯅꯦ ꯍꯥꯏꯁꯦ
ꯑꯈꯣꯏ ꯁꯣꯝ ꯑꯃꯨꯛ ꯂꯥꯛꯄꯗꯁꯨ ꯑꯃꯨꯛ ꯆꯠꯄꯗꯨꯁꯨ ꯑꯃꯨꯛ ꯗꯨꯃꯥꯏ ꯇꯤꯡꯗꯣꯏꯅꯦꯕ ꯅꯪꯅ ꯇꯤꯗꯤꯝ ꯂꯥꯏꯟꯒꯤ ꯂꯝꯕꯤ ꯑꯣꯏꯗꯕꯩꯅꯦꯕ ꯇꯤꯗꯤꯝ ꯂꯥꯏꯟ ꯗꯨ ꯑꯣꯏꯔꯤ ꯐꯠ ꯆꯠꯈꯤꯗ ꯐꯠ ꯌꯧꯔꯦꯗꯅ ꯑꯗꯨꯝ ꯑꯗꯨ
ꯍꯔꯦꯟ ꯐꯣꯝꯗꯣ ꯊꯥꯖꯤꯟ ꯐꯣꯝ ꯊꯥꯖꯤꯟꯕꯗꯣ ꯀꯔꯤ ꯀꯔꯤꯅꯣ ꯆꯪꯉꯤꯗꯣ
ꯐꯣꯝ ꯊꯥꯖꯤꯟꯕꯁꯦ ꯅꯪꯒꯤ ꯑꯦꯃꯤ ꯀꯥꯔꯠ ꯀꯩꯀꯩ ꯗꯨꯗꯒꯤ ꯅꯪꯒꯤ ꯇꯦꯟꯒꯤ ꯇꯨꯌꯦꯜꯐꯀꯤ ꯑꯗꯨꯗꯒꯤ ꯒ꯭ꯔꯦꯖꯨꯑꯦꯁꯟꯒꯤ ꯆꯪ ꯁꯤꯛ ꯁꯦꯝꯒꯤ ꯃꯥꯔꯛ ꯁꯤꯠ ꯄꯤꯗ꯭ꯔꯤꯕ ꯅꯠꯇ꯭ꯔꯣ
ꯄꯤꯗꯦ ꯀꯩꯅꯣ ꯑꯦꯛꯖꯥꯝ ꯍꯥꯥꯏꯗꯣꯛꯇ꯭ꯔꯤꯀꯥꯟ ꯊꯥꯒꯤꯕꯗ ꯉꯥꯏꯔꯤ
ꯑꯁ ꯑꯗꯨꯗꯤ ꯀꯃꯥꯏꯟ ꯇꯧꯗꯨꯏꯕ ꯅꯪꯒꯗ꯭ꯔꯥ ꯑꯗꯨꯗꯤ ꯑꯥ ꯅꯣꯏꯒꯤꯗꯤꯅꯗꯤ ꯅꯪ ꯕꯦꯛ ꯆꯥꯕꯗꯤ ꯌꯥꯎꯗꯕ ꯅꯠꯇ꯭ꯔꯣ
ꯌꯥꯎꯗꯦ
ꯑꯗꯨ ꯑꯣꯏꯗꯤ ꯌꯥꯎꯗ꯭ꯔꯗꯤ ꯌꯥꯔꯦ ꯑꯗꯨꯗꯤ ꯃꯣꯏꯒꯤ ꯃꯊꯧꯅꯦ ꯃꯣꯏꯅ ꯍꯥꯏꯗꯣꯔꯛꯇꯕꯒꯤꯅꯤꯅ ꯃꯣꯏ ꯃꯣꯏ ꯃꯈꯥꯗ ꯂꯩꯕꯅꯤꯅ ꯑꯗꯨꯝ ꯌꯥꯔꯛꯀꯅꯤꯕ ꯑꯗꯨꯒꯤꯗꯤ ꯍꯥꯏꯗꯤ ꯑꯦꯝ ꯌꯨ ꯃꯈꯥꯗ ꯂꯩꯕꯅꯤꯅ ꯌꯥꯔꯛꯀꯅꯤꯕ ꯑꯩ ꯅꯣꯏꯅ ꯑꯣꯏꯗꯦꯅ ꯀꯩꯁꯨ ꯅꯣꯢ ꯑꯗꯨꯒꯤꯗꯤ ꯀ꯭ꯌꯝ ꯈꯜꯂꯨꯔꯅꯣ
ꯂꯣꯏꯔꯦ ꯅꯪꯒꯤ ꯂꯦꯞꯇꯣꯞꯇ ꯊꯥꯖꯤꯜꯂꯁꯦ ꯑꯩ ꯂꯦꯞꯇꯣꯞ ꯄꯣꯔꯛꯇꯦꯕ
ꯌꯥꯏ ꯀꯔꯝ ꯀꯥꯟ ꯊꯥꯖꯤꯟꯗꯣꯏꯅꯣ ꯆꯥꯖꯤꯔꯥ ꯈꯪꯗꯦꯌꯦ
ꯎꯝ
ꯍꯝ
ꯎꯝ ꯊꯥ ꯑꯃꯃꯨꯀꯛ ꯊꯥ ꯃꯨꯛꯇꯤ ꯁꯥꯡꯅ ꯄꯤꯕꯅꯦ ꯂꯥꯁ ꯗꯦꯠ ꯁꯦ ꯑꯦ ꯑꯩꯖꯦ ꯅꯪꯗꯨ ꯍꯥꯏꯔꯒ ꯇꯥꯃꯣꯗ ꯀꯩꯅꯣ ꯊꯥꯒꯦ ꯇꯧꯕ ꯅꯤꯡꯁꯤꯡꯉꯛꯑꯦ ꯇꯧ ꯆꯥꯎꯗ
ꯑꯗꯨꯗꯤ ꯀꯩꯅꯣ ꯊꯥ ꯑꯃꯃꯨꯛ ꯐꯣꯝ ꯊꯥꯖꯤꯟꯕ ꯄꯤꯔꯗꯤ ꯑꯃꯨꯛ ꯈꯜꯂꯛꯄꯩ ꯁꯦꯂꯦꯛꯁꯟꯒꯤ ꯑꯃꯨꯛ ꯑꯗꯨꯗꯤ ꯀꯥꯕ ꯍꯧꯕꯖꯦ ꯍꯧꯖꯤꯛꯁꯦ ꯖꯨꯟ ꯖꯨꯂꯥꯏ ꯑꯥꯒꯁ ꯗꯥꯏꯗꯩ ꯍꯧꯇꯥꯔꯦ
ꯎꯝ
ꯎꯝ ꯈꯟꯕꯨ ꯈꯜꯂꯛꯀꯗ꯭ꯔꯥꯌꯦ
ꯀꯅꯤꯁꯦ ꯅꯤꯡꯍꯟꯅꯒꯅꯨ
ꯏꯁ
ꯈꯜꯂꯛꯀꯅꯤꯃꯤ ꯑꯁ ꯑꯦ ꯁꯤ ꯀꯩꯁꯨ ꯌꯥꯝ ꯂꯥꯛꯇꯕꯅꯦꯃꯤ ꯈꯜꯂꯛꯀꯅꯤ ꯈꯜꯂꯛꯀꯅꯤ ꯀꯩꯅꯣ ꯑꯩꯖꯦ ꯄꯨꯗ꯭ꯔꯕꯣ ꯉꯔꯥꯡꯒꯤ ꯆꯦꯗꯣ ꯄꯣꯔꯛꯇ꯭ꯔꯕꯣ
ꯀꯔꯤꯅꯣꯅꯦ
ꯑꯦ ꯑꯗꯨꯗꯤ ꯐꯣꯝ ꯊꯥꯖꯤꯟꯕꯗꯗꯤ ꯑꯦꯁ ꯁꯤ ꯀꯩꯀꯥ ꯔꯤꯅ꯭ꯌꯨ ꯌꯥꯎꯗꯕ꯭ꯔꯣ
ꯎꯝ ꯌꯥꯎꯔꯣꯏ ꯑꯗꯨꯗꯤ ꯌꯥꯎꯗꯝꯅꯦ
ꯑꯣꯀꯦ
ꯑꯩꯖꯦ ꯍꯌꯦꯡꯖꯨ ꯊꯕꯛ ꯆꯠꯇꯧꯕ ꯂꯩꯌꯦꯕ ꯑꯁ ꯇꯧꯔꯤꯁꯦ ꯎꯝ ꯁꯤ ꯂꯩꯌꯨ ꯁꯤ ꯂꯩꯌꯨ ꯃꯣꯏꯅ ꯆꯦꯖꯦ ꯑꯣꯠꯂꯝꯕ ꯑꯩ ꯕꯦꯛꯁꯦ ꯑꯣꯠꯂꯝꯕꯁꯤꯗ ꯂꯣꯏꯅ ꯐꯪꯗꯕ
ꯑꯩꯗꯤ ꯑꯍ ꯑꯥ ꯔꯦꯟꯗ ꯂꯩ ꯑ ꯔꯦꯟꯇ ꯍꯣꯁꯇꯦꯜ ꯗꯗꯤ ꯀꯤꯕꯨ ꯀꯤ ꯅꯪ ꯕꯨꯠ ꯇꯝꯅꯩ ꯍꯥꯏꯕ꯭ꯔꯥ
ꯑꯁ ꯑꯗꯣ ꯍꯣꯁꯇꯦꯜ ꯈꯔꯒꯤ ꯋꯥꯔꯤꯅꯤꯗ ꯑꯗꯨꯝ ꯂꯣꯏꯅ ꯂꯣꯏꯅꯗꯤ ꯀꯩꯁꯨ ꯅꯠꯇꯦꯕ ꯈꯔ ꯑꯗꯨꯝ ꯖꯒꯥꯗꯣ ꯈꯔ ꯁꯣꯡꯉꯤꯗꯅ ꯑꯈꯣꯏ ꯂꯩꯗꯣ ꯑꯗꯨꯅꯅꯦ ꯑꯗꯣ ꯃꯤꯁꯨ ꯃꯌꯥꯝ ꯂꯩꯕꯅꯤꯅꯀꯣ ꯑꯗꯨꯕꯨꯗꯤ ꯃꯤ ꯃꯌꯥꯝ ꯂꯩꯕꯅꯦ ꯃꯄꯥꯟꯗꯖꯨ ꯂꯩꯔꯦ
ꯑꯥ ꯀꯦꯝ ꯀꯤꯔꯨꯅꯨ ꯎꯝ
ꯆꯥꯛ ꯆꯥꯔꯕꯣ
ꯆꯥꯔꯦ ꯅꯪꯗꯤ
ꯀꯔꯤ ꯃꯊꯦꯜ ꯑꯩ ꯆꯥꯔꯦ ꯍꯥꯏꯗꯨꯗꯤ
ꯑꯩꯗꯤ ꯎꯠꯇꯤ ꯑꯝꯅꯦ ꯑꯗꯨꯗꯒꯤ ꯈꯦꯆꯤ ꯇꯧꯋꯦ ꯈꯦꯆꯤ ꯇꯧꯕꯅꯤꯅ ꯎꯠꯇꯤ ꯑꯝꯅꯦ ꯏꯔꯣꯝꯕꯝꯅꯦ ꯀꯥꯡꯍꯧ ꯑꯝꯅꯦ ꯆꯥꯔꯦ ꯅꯪꯗꯤ
ꯃꯥꯏꯔꯦꯟ ꯊꯣꯡꯉꯦ ꯑꯈꯣꯏꯗꯤ ꯑꯦꯛꯁꯇ꯭ꯔꯥ ꯌꯥꯎꯗꯦ ꯍꯥꯎꯋꯤ ꯀꯩꯅꯣ ꯑꯩꯅ ꯊꯣꯡꯕꯅꯤ ꯀꯩꯅꯣ
ꯏꯁ ꯅꯪ ꯊꯣꯡꯉꯗꯤ ꯍꯦꯛꯇ ꯍꯥꯎꯔꯅꯤ ꯁꯤꯔꯕ ꯅꯪ ꯈꯜꯂꯤꯖꯦ
ꯖꯥꯗꯨ ꯀꯤꯌꯥ ꯍꯦ ꯃꯦꯅꯦ
ꯑꯪ ꯂꯣꯜꯂꯨ ꯂꯣꯜꯂꯨ ꯗꯨꯒ ꯇꯥꯟ ꯂꯣꯟꯁꯤꯜꯂꯛꯑꯣ ꯁꯤꯗ ꯑꯍꯥ
ꯎꯝ ꯑꯍꯝ ꯃꯟꯇ꯭ꯔ ꯇꯧ ꯕꯅꯦꯕ ꯑꯩꯅ ꯍꯥꯎꯅꯕꯅ
ꯌꯥꯝ ꯍꯩꯕꯩ ꯋꯥꯅꯤꯅꯦ ꯑꯗꯨꯗꯤ
ꯑ ꯑꯩ ꯈꯨꯠꯁꯤꯅ ꯇꯛꯁ ꯁꯣꯛꯄꯗꯅꯦ ꯀꯩꯅꯣ ꯇꯧꯕ ꯍꯥꯏꯇꯥꯔꯦ ꯑꯝꯃꯤꯇ꯭ꯔ ꯑꯣꯟꯕ ꯍꯥꯏ ꯇꯥꯌꯦ
ꯍꯦꯛꯇ ꯍꯥꯎꯊꯣꯛꯈꯤ ꯒꯥꯏ ꯍꯥꯏꯌꯨꯅꯦ ꯑꯩꯅ ꯈꯤꯇꯪꯕꯨ ꯊꯦꯡꯒ꯭ꯔꯗꯤ ꯅꯪꯒꯤꯁꯦ ꯅꯪ ꯑꯝ ꯃꯁꯥꯒꯤ ꯑꯣꯏꯔꯤꯔꯥ ꯅꯠꯇ꯭ꯔꯒ ꯎꯝ ꯇꯝ ꯇꯝꯃꯛꯏꯔꯣ
ꯍꯥꯏꯗꯤ
ꯍꯥꯏꯗꯤ ꯅꯪꯅ ꯇꯛ ꯊꯦꯡꯕꯗꯒ ꯍꯥꯎꯗꯣꯛꯏꯖꯦ ꯗꯤ ꯇꯝꯃꯛꯄꯒꯨꯝꯕ ꯂꯩ ꯕ꯭ꯔ ꯅꯠꯇ꯭ꯔꯒ ꯃꯁꯥꯒꯤ ꯑꯣꯏꯅ ꯏꯃꯥ ꯄꯨꯛꯅꯨꯡꯗꯒꯤ ꯌꯥꯎꯖꯔꯛꯄ ꯒꯨꯟ ꯑꯣꯏꯗꯣꯔꯣ
ꯏꯃꯥ ꯄꯨꯛꯅꯨꯡꯒꯤ ꯌꯥꯎꯔꯛꯄꯅꯦ
ꯑꯣ ꯑꯩ ꯃꯥꯟꯕ ꯏꯃꯥ ꯄꯣꯛꯅꯨꯡꯒꯤ ꯒꯨꯟ ꯃꯥꯟꯅꯕꯗꯣ ꯑꯍ ꯍ ꯊꯣꯏꯗꯣꯛ ꯍꯦꯟꯗꯣꯛꯄꯒꯣ
ꯊꯣꯏꯗꯣꯛ ꯍꯦꯟꯗꯣꯛꯅ
ꯎꯝ
ꯈꯣꯏꯗꯣ ꯉꯔꯥꯡꯗꯣ ꯂꯝꯕꯤꯗꯣ ꯁꯦꯔꯥꯟꯅꯅ ꯑꯃꯨꯛ ꯆꯪꯉꯦ ꯈꯪꯉꯕꯥ ꯑꯗꯨꯗꯨꯒ ꯁꯥꯡꯅ ꯀꯦꯁꯟꯗꯣ ꯑꯣꯟ ꯇꯧꯑꯒꯅꯦ ꯑꯗꯨꯝ ꯆꯪꯉꯤꯁꯦ ꯑꯗꯨꯗꯨꯒ ꯂꯝꯕꯤ ꯑꯣꯟꯅꯔꯦꯅ ꯑꯃꯨꯛ ꯊꯣꯔꯛꯑꯦ ꯊꯣꯔꯀꯥꯟꯗ ꯗꯤꯕꯥ ꯃꯅꯥꯎ ꯄꯤꯒꯤ ꯃ ꯃꯃꯥꯟꯅꯕꯤꯗꯒꯤ ꯄꯋꯥꯔ ꯑꯝ ꯐꯣꯟ ꯀꯅꯣ ꯇꯧꯅꯕ ꯂꯧ ꯄꯋꯥꯔ ꯕꯦꯡ ꯂꯧ ꯍꯣꯡꯅꯤꯅꯥ ꯑꯗꯨ ꯇꯧꯔꯒ ꯑꯃꯨꯛ ꯂꯧꯔꯦ ꯑꯗꯨꯒ ꯆꯪꯉꯦ ꯆꯪꯉꯣ ꯅꯪꯗꯤ
ꯍꯀꯥꯝ ꯆꯟꯕ ꯂꯣꯏꯔ ꯉꯥꯡꯉꯛꯎꯗꯅ ꯏꯕꯦꯝꯃꯥ
ꯆꯪꯉꯦ ꯆꯪꯕꯗꯩꯗꯤ ꯃꯣꯏ ꯐꯝꯕꯝꯗꯣ ꯍꯥꯏꯗꯤ ꯏꯪ ꯏꯪ ꯂꯥꯎꯋꯦꯕꯀꯣ ꯌꯥꯝ ꯅꯨꯡꯉꯥꯏ ꯇꯥꯞꯇ ꯑꯗꯨ ꯌꯥꯝ ꯐꯖꯕꯗꯤ ꯅꯠꯇꯦ ꯑꯗꯨꯏꯁꯨ ꯁꯨꯝ ꯆꯪꯕ ꯅꯨꯡꯉꯥꯏꯕꯗꯣ ꯑꯗꯨ ꯇꯧꯋꯦ ꯑꯗꯨ ꯆꯪꯉꯦ ꯃꯣꯏ ꯃꯦꯅ꯭ꯌꯨ ꯀꯩꯀꯥꯗꯣ ꯄꯤꯔꯛꯑꯦ ꯑꯗꯨꯗ ꯈꯜꯂꯦ ꯆꯥꯅ ꯊꯛꯅꯕꯗꯣ ꯈꯟ
ꯆꯥꯏꯌꯦ ꯅꯥꯀꯟ ꯑꯃ ꯐ꯭ꯔꯦꯟꯁ ꯐꯔꯥꯏꯁ ꯌꯥꯎꯕꯗꯣ
ꯎꯗꯦ ꯑꯩ
ꯑꯌꯥꯎꯕ ꯑꯝ ꯌꯥꯎꯕꯅꯦ ꯑꯗꯨꯗꯣꯅꯦ ꯑꯗꯨꯖꯨ ꯄꯨꯊꯣꯔꯛꯄꯗꯩ ꯑꯩꯅ ꯍꯥꯕꯖꯤ ꯍꯥꯕꯖꯤ ꯍꯥꯕꯖꯤ
ꯅꯪꯗꯤ ꯅꯪꯗꯤ ꯏꯝꯐꯥꯜꯗ ꯆꯥꯄ ꯆꯥ ꯆꯠꯂꯣ ꯍꯥꯏꯔ ꯅꯪꯗꯤ ꯍꯥ ꯊꯣꯏꯂꯛꯏꯕ ꯂꯋꯥꯏ ꯇꯥꯔ ꯊꯣꯛꯂꯛꯏꯕ
ꯑꯇ ꯍꯥꯕ ꯍꯥꯏꯗꯤ ꯗꯨꯝ ꯑ ꯍꯛꯊꯤꯈꯟꯅꯤꯡꯕꯗꯣ ꯏꯁꯥꯗ ꯑꯗꯨ ꯇꯧꯕ ꯑꯇꯩ ꯀꯦꯝ ꯇꯧꯗꯦ ꯗꯒꯤꯗꯤ ꯗꯨꯃꯥꯏꯅ ꯑꯃꯃꯝꯇ ꯄꯨꯊꯔꯛꯄꯗ ꯉꯥꯏꯔꯦ ꯉꯥꯏꯔꯦ ꯉꯥꯏꯔꯦ ꯀꯨꯏꯔꯦ ꯄꯨꯡ ꯑꯈꯣꯏꯅ ꯌꯧꯕꯗ ꯄꯨꯡ ꯕꯥꯔꯣ ꯈꯔ ꯑꯃ ꯇꯥꯗꯣꯔꯦꯕꯀꯣ ꯄꯨꯡ ꯑ ꯑꯅꯤ ꯑꯗꯥꯏꯗ ꯑꯅꯤ ꯃꯈꯥꯏ ꯑꯗꯥꯏꯗ ꯆꯥꯕ ꯍꯧꯋꯦ ꯑꯩ ꯑꯩꯗꯤ ꯆꯥꯛꯀ ꯆꯥꯗꯕꯤ ꯆꯠꯂꯦ ꯑꯌꯨꯛꯇꯣ ꯆꯥꯛꯈꯥꯎꯒ ꯄꯠꯂꯦꯍꯦ ꯆꯥꯗꯦ ꯃꯣꯏꯁꯨ ꯀꯅꯝꯇ ꯒꯥꯏꯇ꯭ꯔꯤꯕꯨꯗꯤ ꯆꯥꯔꯛꯑꯦ ꯃꯥ ꯔꯦꯟꯇ ꯂꯩꯕꯅꯤꯅꯀꯣ
ꯎꯝ ꯃꯥꯅ ꯀꯥꯏ ꯔꯦꯟꯇ ꯂꯩꯩꯅꯣ
ꯃꯥꯅ ꯀꯩꯅꯣ ꯎꯝ ꯑꯦꯌꯥꯔꯄꯣꯔꯠ ꯈꯔ ꯍꯦꯟꯗꯣꯔꯛꯑꯒ ꯀꯔꯤ ꯁꯉꯥꯏꯄ꯭ꯔꯧ ꯍꯥꯏꯕ꯭ꯔꯥ ꯀꯔꯤꯅꯣ ꯑꯗꯥꯏꯋꯥꯏ ꯈꯔ ꯍꯦꯟꯗꯣꯛꯄ ꯑꯗꯥꯢꯗ
ꯃꯤꯡ ꯌꯥꯝ ꯄꯥꯜꯂꯛꯀꯅꯨꯀꯣ ꯁꯣꯏꯗꯅ ꯃꯥꯜꯂꯦ ꯅꯨꯡꯉꯥꯏꯇꯦꯕ ꯅꯨꯡꯉꯥꯏꯇꯦꯅ
ꯑꯩ ꯍꯥꯏ ꯈꯪꯕ꯭ꯔꯣ ꯅꯪꯕꯣ
ꯈꯪꯉꯦ
ꯎꯝ ꯗꯨꯅꯦ ꯑꯦ ꯗꯨ ꯍꯥꯏꯌꯨꯔꯒ ꯈꯣꯏꯖꯨ ꯃꯟꯗꯦꯗꯅꯦ ꯈꯣꯏ ꯀꯣꯏꯕ ꯈꯣꯏ ꯀꯣꯏꯕ ꯆꯠꯂꯤꯗꯅ ꯍꯟꯗꯛ ꯄꯥꯟ ꯂꯝꯗ ꯑꯗꯨ ꯀꯣꯏꯕ ꯆꯠꯄꯗꯨꯒꯤ ꯀꯣꯏꯕꯁꯤ ꯆꯠꯇꯕ ꯌꯥꯎꯗꯕꯁꯤꯡꯗꯨꯒꯤ ꯑꯃꯨꯛ ꯄꯩꯁꯥ ꯂꯦꯝꯍꯧꯕ ꯂꯩꯌꯦꯕ ꯑꯗꯨꯗꯨꯅ ꯃꯣꯏ ꯆꯥꯛꯇ ꯑꯃꯨꯛ ꯄꯤꯖꯗꯣꯏꯅꯦ ꯅꯦꯕ ꯑꯗꯨꯗꯨꯒꯤ ꯈꯣꯏꯒꯤ ꯀꯩꯅꯣꯗꯨꯒꯤ ꯑꯣꯏꯅ ꯆꯥꯛ ꯂꯩꯌꯦ ꯗꯤꯄꯥꯔꯠꯃꯦꯟꯇꯨꯒꯤ ꯑꯣꯏꯅ ꯑꯩꯈꯣꯏ ꯁꯦꯃꯤꯁꯇꯔꯒ ꯑꯣꯖꯥꯒ ꯆꯥ
ꯀꯩꯅꯣꯁꯨ ꯏꯅꯝ ꯐꯪꯆꯥꯥꯔ ꯃꯆꯥꯅꯨꯄꯤ ꯍꯤ ꯍꯤ ꯍꯤ ꯂ‌ꯑꯣꯏꯔꯦ ꯑꯗꯑꯣ ꯃꯥꯏ ꯃꯥꯁꯨ ꯆꯠꯂꯦ ꯀꯥꯏꯋꯥꯏꯗꯩꯅꯣ ꯈꯪꯗꯦ ꯃꯥꯏꯗꯨꯅ
ꯃꯥꯅ ꯉꯔꯥꯡ ꯆꯠꯂꯤꯗꯨꯅ ꯃꯥ ꯉꯥꯔꯡꯆꯠꯂꯤꯗꯨꯅ ꯀꯩꯅꯣꯗꯅꯦ ꯗꯥ ꯎꯝ ꯎꯝ ꯀꯩꯅꯣ ꯑꯁꯤ ꯖꯒꯥ ꯑꯃ ꯑꯩꯈꯣꯏꯒꯤ ꯑꯥꯔ ꯐꯣꯔ ꯗꯣ
ꯎꯝ
ꯑꯗꯨꯗ ꯃꯥꯂꯦ ꯌꯥꯎꯁꯪꯒꯤ ꯑꯩꯈꯣꯏꯅ ꯀꯣꯏ ꯆꯠꯂꯨꯕꯗ ꯃꯃꯥꯡꯗ ꯍꯧꯖꯤꯛꯀꯤꯗꯣ ꯂꯩꯌꯦꯕ ꯑꯩ ꯑꯩ ꯎꯔꯦ ꯃꯥꯅ ꯆꯠꯂꯤ ꯖꯒꯥꯗꯣ ꯑꯩ ꯈꯪꯉꯦꯕ ꯑꯔ ꯐꯣꯔꯒꯤ ꯃꯅꯤꯡꯗꯥ ꯂꯩꯕꯅꯦꯕꯥ ꯑꯔ ꯑꯥ ꯑꯥ ꯑꯥ ꯑꯥꯔ ꯐꯣꯔꯒꯤ ꯃꯅꯤꯡꯗ ꯂꯩꯕꯅꯦ ꯑꯗꯨ ꯗꯨ ꯗ
ꯑꯗꯨꯗꯅꯦ ꯍꯟꯗꯛ ꯑꯩꯈꯣꯏ ꯄ꯭ꯔꯛꯇꯤꯀꯦꯜ ꯂꯣꯏꯔꯒ ꯑꯣꯖꯥꯁꯤꯡꯒ ꯆꯠꯅꯤ ꯍꯥꯏꯁꯤ
ꯑꯣ ꯑꯗꯨꯗꯪ ꯔꯠꯇꯣꯏꯕ
ꯎꯝ ꯃꯤ ꯇ꯭ꯔꯥꯝꯉꯥꯗ ꯂꯨꯄꯥ ꯃꯤ ꯑꯝꯗ ꯆꯧꯉꯥ ꯆꯧꯉꯥ ꯍꯥꯏꯌꯦꯕꯀꯣ
ꯎꯝ ꯃꯤ ꯑꯃꯅ ꯀꯌꯥ
ꯆꯧꯉꯥ ꯆꯧꯉꯥ
ꯑꯩꯁꯨ ꯌꯥꯑꯣꯒꯦ ꯑꯍ ꯑꯍ
ꯃꯣꯏꯅ ꯂꯣꯏꯅ ꯄꯨꯕꯨꯗꯤ ꯄꯨꯊꯣꯛꯄꯥꯅꯦ ꯃꯩꯁꯨ ꯆꯥꯕꯕꯩ ꯑꯃꯨꯛꯥ ꯍꯥꯏꯅꯕꯗꯨꯗꯥ ꯄꯩꯁꯥꯁꯨ ꯌꯝꯃꯦꯗꯅ ꯑꯗꯨ ꯃꯣꯏꯅ ꯑꯣꯐꯔ ꯊꯥ ꯊꯥꯔ ꯑꯗꯨꯃꯥꯏꯅ ꯑꯅꯤ ꯆꯥꯝꯃꯉꯥ ꯍꯥꯏꯌꯦꯕꯀꯣ ꯂꯨꯄꯥ ꯇꯔꯥ ꯃꯉꯥꯗ ꯑꯣꯝꯕꯗꯅ ꯃꯤ ꯑꯃꯗ ꯆꯍꯨꯝ ꯆꯍꯨꯝ ꯍꯥꯏꯌꯦ
ꯎꯝ
ꯑꯗꯨꯃꯥꯏꯅ ꯑꯥꯔ ꯐꯣꯔꯗꯅ ꯑꯗꯨꯃꯥꯏꯅꯥ ꯇꯥꯕꯅꯤꯅꯥ ꯑꯗꯨꯗ ꯇꯧꯁꯦꯅ ꯑꯗꯨ ꯁꯥꯔ ꯁꯥꯔ ꯑꯗ ꯍꯥꯏꯕ ꯀꯥꯟꯗ ꯁꯥꯔꯅ ꯄ꯭ꯔꯦꯛꯇꯤꯀꯦꯜ ꯂꯣꯏꯔꯀꯥꯟꯗ ꯑꯗꯨꯃꯥꯏꯅ ꯈꯟꯅꯔꯁꯤ ꯈꯣꯠꯁꯤ ꯍ ꯍꯥꯏ ꯗꯨ ꯆꯕꯗꯨꯁꯨ ꯁꯥꯔꯗꯣ ꯉꯥꯅꯨ ꯆꯥꯅꯤꯡꯉꯦ ꯍꯥꯏꯕꯅꯦꯕꯥ ꯃꯥꯅ ꯉꯅꯨ ꯇꯧꯁꯦ ꯍꯥꯏꯕꯅꯦ ꯉꯅꯨꯗꯨꯕꯨꯗꯤ ꯏꯃꯥꯟꯅꯕ ꯑꯃꯅ ꯃꯣꯏꯗꯥꯏꯗ ꯌꯦꯡꯉꯛꯑꯒꯦ ꯃꯣꯏ ꯐꯧꯖ ꯀꯥꯏ ꯔꯣꯝꯗꯩꯅꯦꯕꯥꯀꯣ ꯑꯗꯒꯤ ꯆꯦꯡ ꯆꯦꯡ ꯑꯩꯈꯣꯏ ꯃꯌꯥꯝ ꯆꯥꯕꯒꯤ ꯆꯦꯡꯗꯨꯅ ꯀꯩꯕꯨꯜꯒꯤ ꯏꯃꯥꯟꯅꯕꯤ ꯑꯃꯅ ꯃꯥꯅ ꯇꯧꯔꯦ ꯌꯥꯒꯦ ꯍꯥꯏ ꯇꯧ ꯅꯪ ꯎꯕꯅꯤꯅꯀꯣ
ꯑꯣ ꯀꯩꯕꯨꯜꯒꯤ ꯏꯃꯥꯟꯅꯕꯤ ꯍꯥꯏꯗꯣ ꯑꯩ ꯑꯩꯅ ꯈꯪꯕꯗꯣ ꯑꯣꯏꯗꯣꯏꯔꯥ
ꯑꯥ ꯃꯥꯅ ꯇꯧꯒꯦꯅ ꯍ ꯍꯥꯏꯔꯛꯄꯅꯦ
ꯇꯧꯔꯣ ꯇꯧꯔꯣ ꯑꯗꯣ ꯅꯣꯏ ꯄꯩꯁꯥꯗꯤ ꯀꯌꯥ ꯀꯌꯥ ꯈꯥꯏꯅꯗꯣꯕ ꯄꯨꯟꯅ ꯑꯗꯣ ꯅꯪ ꯊꯝꯃꯣꯅꯦ ꯊꯝꯃꯣ ꯑꯝꯇ ꯀꯣ ꯊꯝꯃꯣ ꯑꯝꯇ ꯁꯖ ꯁꯠ ꯁꯠ ꯊꯝꯃꯣ